ꯇꯥꯕ꯭ꯔꯣ
ꯍꯜꯂꯣ ꯇ-ꯇꯥꯏꯌꯦꯀꯣ
ꯑꯣ ꯍꯣꯏ ꯇꯥꯏꯌꯦ
ꯍꯣꯏ ꯇꯥꯏꯌꯦ ꯍꯣꯏ ꯇꯥꯌꯦ ꯇꯥꯌꯦ
ꯅꯣꯡ ꯆꯨꯏꯌꯦ
ꯏꯕꯥꯟꯅꯤꯒꯤꯁꯦ ꯋꯥꯔꯤ ꯂꯩ ꯂꯣꯏ ꯂꯣꯏꯕ ꯌꯥꯒꯗꯧ ꯃꯥꯟꯗ꯭ꯔꯦ
ꯑꯗꯨꯅꯦ
ꯅꯨꯄꯤꯒ ꯋꯥꯔꯤ ꯁꯥꯔꯗꯤ ꯁꯨꯃꯥꯏꯅ ꯇꯧꯕꯅꯦ ꯍꯖꯤꯛ ꯋꯥꯔꯤ ꯂꯩ ꯈꯪ-ꯈꯪꯅꯥꯕ ꯃꯤ ꯑꯗꯨꯝ ꯀꯣ
ꯎꯝ ꯅꯁꯥꯏ ꯏꯕꯥꯅꯤꯅ ꯁꯥꯕꯗꯣ ꯋꯥꯔꯤ
ꯑꯪ
ꯑꯗꯨꯗꯣ ꯎꯁ ꯑꯩꯗꯤ ꯉꯥꯛꯄꯗꯣ ꯃꯥꯗꯤ ꯍꯥꯏꯗꯤ ꯃꯥꯒꯤ ꯃꯥꯒꯤ ꯃꯆꯦꯒ ꯃꯥꯒꯤ ꯑꯑꯗꯨ ꯅꯨꯄꯥꯒꯤ ꯗꯗꯥꯗꯣ ꯂꯨꯍꯣ ꯂꯨꯍꯣꯡꯉꯒ ꯂꯩꯌꯦꯗꯅ
ꯍꯣꯏ ꯑꯗꯨꯃꯥꯏꯟ ꯇꯧꯕꯗꯣ ꯅꯨꯉꯥ ꯏ ꯎꯝ ꯅꯨꯡꯉꯥꯏ ꯇꯦ ꯌꯥꯗꯦ ꯍꯥꯏꯌꯦꯀꯣ ꯑꯗꯨꯝ ꯑꯗꯨ ꯃꯣꯏꯗꯤ ꯀ꯭ꯔꯤꯔ ꯈꯪꯗꯦ ꯃꯣꯏ ꯃꯃꯥ ꯃꯄꯥꯅꯁꯨ ꯍꯥꯏꯗꯕ꯭ꯔꯥ ꯈꯪꯗꯦ ꯑꯁ ꯅꯍꯥꯟꯗꯤ ꯍꯥꯏꯕ ꯃꯥꯜꯂꯦ ꯑꯗꯨꯃꯥꯏꯟ ꯇꯧꯒꯅꯨ ꯍꯥꯏꯅꯀꯣ
ꯀꯩꯁꯨ ꯇꯧꯗꯕꯩ ꯑꯣꯏꯔꯝꯅꯤꯅ ꯍꯨꯖꯤꯛ ꯍꯨꯖꯤꯛꯇꯤ ꯃꯤꯅꯁꯨ ꯍꯥꯏꯗ꯭ꯔꯕ ꯃꯥꯜꯂꯦ
ꯎꯝ ꯐꯖꯅ ꯇꯧꯔꯤꯕ ꯃꯥꯜꯂꯦꯍꯦ
ꯏꯁ ꯐꯠꯖꯅ ꯐꯠꯖꯅ ꯇꯧꯕꯅꯦ ꯍꯣꯏ ꯑꯗꯨꯕꯨ ꯎꯁ ꯑꯗꯨ ꯅꯨꯄꯥꯒꯤ ꯀꯔꯤ ꯑ-ꯑꯗꯨ ꯑꯩꯗꯤ ꯑꯗꯨꯃꯥꯏꯅ ꯇꯧꯔꯗꯤ ꯑꯩꯗꯤ ꯅꯍꯥꯟꯗ ꯏꯀꯥꯏꯅꯔꯅꯤꯗ
ꯅꯨꯄꯤꯁꯨ ꯅꯨꯄꯤ ꯑꯣꯏꯕꯒꯤ
ꯍꯣꯏ ꯅꯨꯡꯗꯤ ꯅꯨꯡꯁꯤꯕꯩ ꯑꯣꯏꯔꯝꯅꯤ ꯑꯗꯨꯕꯨ ꯑꯩꯗꯤ ꯀꯗꯨꯃꯥꯏ ꯑꯗꯨꯃꯨꯗꯤ ꯈꯪꯅꯤ ꯑꯩ ꯇꯜꯂꯦꯕ
ꯌꯥꯝ ꯁꯧꯒꯠꯂꯒꯀꯣ ꯀꯔꯤꯁꯨ ꯅꯨꯄꯥ ꯎꯕꯨꯁꯨ ꯈꯨꯝ ꯌꯥꯗꯦ ꯅꯨꯡꯁꯤꯅꯗ꯭ꯔꯁꯨ ꯑꯗꯨꯝ ꯄꯥꯝꯗ꯭ꯔꯁꯨ ꯄꯪꯄꯪ ꯑꯣꯏꯔꯁꯨ ꯈꯨꯝꯕꯁꯨ ꯌꯥꯗꯦ
ꯎꯏꯕ꯭ꯔꯣ
ꯏꯁ ꯑꯗꯨꯝꯃꯨꯛ ꯇꯧꯕꯅꯦ ꯍꯥꯏ ꯂꯣꯏꯔꯦ ꯑꯗꯨꯒꯤꯅꯦꯅ ꯑꯩꯅ ꯇꯜꯂꯦ ꯍꯥꯏꯕꯗꯣ
ꯀꯅꯥꯅꯣ
ꯌꯥꯕꯅꯦꯍꯦ ꯃꯣꯏꯒꯤꯁꯨ ꯗꯨꯝ ꯂꯣꯏꯔꯦꯍꯦ ꯑꯗꯨꯏ ꯏꯅꯦ ꯃꯣꯏ ꯏꯃꯨꯡꯗ ꯂꯣꯏ ꯇꯧꯕꯅꯦꯍꯦ ꯍꯣꯏ ꯃꯅꯥꯎ ꯅꯨꯄꯥ ꯍꯣꯢꯁꯨ ꯂꯣꯏ ꯇꯧꯕꯅꯤ
ꯍꯣꯏ ꯑꯗꯨꯒꯨꯝꯕ ꯅꯦꯆꯔꯗꯣ ꯂꯩꯕꯅꯦ
ꯍꯣꯏ ꯃꯥꯒꯤ ꯑꯪꯀꯜ ꯈꯣꯏꯁꯨ ꯇꯧꯋꯤꯅ ꯑꯁ
ꯎꯝ ꯅꯣꯏ ꯀꯩ ꯍꯦꯟꯁꯥꯡ ꯊꯣꯡꯕꯤꯒꯦ ꯉꯁꯤꯗꯤ
ꯈꯪꯗꯦ ꯀꯔꯤ ꯑꯂꯨꯒꯨꯝꯕ ꯀꯣꯕꯤꯒꯨꯝꯕ ꯑꯥ ꯀꯩꯅꯣ ꯈꯥꯃꯦꯟ ꯑ ꯈꯥꯕꯤꯒꯨꯝꯕ ꯐꯪꯉꯦꯔꯥ
ꯈꯟꯗꯦ ꯑꯣꯁꯥ ꯊꯣꯡꯗꯣꯏꯅꯤꯅꯌꯣ
ꯑꯗꯨꯒꯨꯝ ꯃꯗꯤ ꯃꯪꯗꯐꯧ ꯃꯪꯗ꯭ꯔꯦꯗ ꯑꯈꯣꯏꯗꯤ
ꯁꯥ ꯌꯥꯝ ꯆꯥꯕꯁꯨ ꯐꯠꯇꯕꯅꯤꯗ
ꯍꯣꯏꯗꯥ ꯑꯗꯨꯅꯦ ꯏꯟꯁꯥꯡ ꯅꯥꯄꯤꯅ ꯇꯣꯏꯅ ꯆꯥꯔꯗꯤ ꯑꯗꯨꯅ ꯐꯕꯅꯦ
ꯍꯣꯏ
ꯆꯤꯟꯒꯤ ꯑꯣꯏꯅ ꯍꯥꯎꯔꯁꯨ ꯍꯛꯆꯥꯡꯒꯤꯗꯤ ꯅꯨꯡꯉꯥꯏꯇꯦꯕꯀꯣ
ꯑꯧ ꯑꯗꯨꯅꯤ
ꯅꯣꯏꯗꯤ ꯀꯔꯤ ꯏꯟꯁꯥꯡ ꯊꯣꯡꯗꯣꯏꯅꯣ
ꯑꯩꯈꯣꯏꯁꯨ ꯏꯍꯨꯜ ꯑꯦ ꯀꯔꯤ ꯊꯣꯡꯁꯤꯔꯥ ꯈꯪꯗꯦ ꯀꯣꯕꯤ ꯊꯣꯡꯁꯤꯔ ꯗꯥꯎ ꯌꯦꯡꯁꯤꯔ ꯈꯪꯗꯦ
ꯆꯞ ꯃꯥꯟꯅꯩꯗ ꯑꯩꯈꯣꯏꯁꯨ ꯑꯗꯨꯝꯕ ꯉꯥꯛꯇꯅꯤ ꯑꯗꯨꯅꯦ ꯅꯣꯏꯗꯤ ꯌꯨꯝꯗꯗꯤ ꯌꯨꯝ ꯈꯨꯟꯗꯗꯤ ꯅꯨꯡꯉꯥꯏꯌꯦꯀꯣ ꯈꯨꯟꯗꯒꯤ ꯍꯦꯟꯅ ꯅꯨꯡꯉꯥꯏꯕ ꯂꯩꯇꯦ ꯆꯥꯅꯤꯡꯕ ꯆꯥꯕ
ꯎꯝ
ꯁꯤꯔꯗꯤ ꯆꯥꯕ ꯐꯪꯗꯦꯅ ꯃꯣꯏꯒꯤ ꯁꯣꯡꯅꯦꯍꯦ
ꯑꯗꯨꯅꯦ
ꯑꯥ ꯅꯅꯥꯎ ꯅꯨꯄꯥꯗꯣ ꯂꯥꯏꯔꯤꯛ ꯇꯝꯗ꯭ꯔꯕ꯭ꯔꯣ ꯑꯩꯈꯣꯏꯗꯒꯤ ꯑ ꯑꯉꯥꯡꯗꯣ ꯀ꯭ꯔꯤꯒꯤꯔ
ꯇꯝꯅꯤꯡꯗꯦ ꯍꯥꯏꯌꯦ ꯑꯉꯥꯛꯄꯅꯦ
ꯏꯁ ꯍꯩꯔꯦ ꯑꯗꯨ ꯅꯣꯏꯅꯁꯨ ꯇꯝꯃꯣ ꯍꯥꯏꯅ ꯊꯦꯝꯕ ꯌꯥꯗ꯭ꯔꯣ ꯅꯣꯏ ꯅꯌꯥꯝꯕ ꯍꯣꯏꯅꯁꯨ
ꯊꯦꯝ ꯊꯦꯝꯅ ꯊꯦꯝꯈꯔꯕꯅꯤ ꯌꯥꯗꯕꯒꯤꯅꯦ ꯅꯪꯁꯨ ꯍꯥꯏꯗꯤ ꯃꯥꯕꯨꯁꯨ ꯍꯥꯏꯗꯤ ꯎꯝ ꯃꯥꯗꯣ ꯐꯣꯟꯗꯣ ꯌꯥꯝ ꯁꯥꯟꯅꯩꯕꯀꯣ ꯒꯦꯝꯗꯣ
ꯑꯣ
ꯂꯩꯗꯤ ꯑꯗꯨꯝ ꯍꯥꯏꯌꯦꯕ
ꯑꯥ
ꯑꯉꯥꯎꯕ ꯑꯗꯨꯃꯥꯏꯅ ꯇꯧꯋꯣꯗꯤ ꯌꯥꯝ ꯍꯥꯏꯕꯅꯦꯕ ꯑꯗꯨꯕꯨ ꯃꯥꯗꯣ ꯎꯝ ꯅꯍꯥꯟ ꯐꯣꯟꯁꯨ ꯄꯥꯏꯕꯒꯤ ꯎꯝ ꯒꯦꯝ ꯂꯣ ꯌꯥꯥꯝ ꯁꯥꯟꯅꯕ ꯍꯥꯏꯇꯥꯔꯦ
ꯑꯥ
ꯑꯗꯨꯒꯤ ꯑꯦꯗꯤꯛ ꯑꯣꯏꯌꯦꯕ ꯑꯗꯨꯒꯤ ꯍꯥꯏꯗꯤ ꯑꯗꯨꯒꯨꯝꯕ ꯂꯥꯏꯔꯤꯛꯒꯨꯝꯕꯗ ꯏꯟꯇꯤꯔꯦꯁ ꯌꯧꯗꯕꯗꯣ ꯒꯦꯝꯗ ꯑꯦꯗꯤꯛ ꯑꯣꯏꯈꯤꯕꯅꯤꯅ ꯑꯗꯨꯒꯤ ꯌꯥꯗꯦ
ꯑꯗꯨꯃꯥꯏꯟ ꯑꯉꯥꯡ
ꯌꯥꯗꯕꯅꯦꯗꯥ ꯃꯥꯅ ꯐꯣꯟ ꯄꯥꯏꯕꯗꯣ ꯉꯥꯛꯇꯅꯦ ꯃꯥꯗꯤ ꯐꯣꯟꯕꯨ ꯂꯩꯔꯗꯤ ꯆꯥꯛ ꯆꯥꯗ꯭ꯔꯁꯨ ꯑꯗꯨꯝ ꯌꯥꯕꯅꯦ ꯃꯥꯒꯤꯗꯤ
ꯈ꯭ꯋꯥꯏꯗꯒꯤ ꯑꯉꯥꯡ ꯑꯣꯏꯕ ꯑꯇꯣꯝ ꯑꯇꯣꯝꯕ ꯑꯣꯏꯕꯅꯤꯅ ꯅꯣꯏꯁꯨ ꯃꯣꯏꯅꯖꯨ ꯅꯃꯥ ꯅꯄꯥꯈꯣꯏꯅꯁꯨ ꯅꯌꯥꯝꯕ ꯈꯣꯏꯅꯁꯨ ꯂꯨꯅ ꯇꯧꯕꯤꯕꯩ ꯑꯣꯏꯔꯝꯅꯤꯗ
ꯃꯥ ꯑꯗꯨꯒꯤꯅꯦꯕ
ꯎꯝ ꯆꯨꯏ ꯃꯥꯁꯨ ꯑꯦꯗꯚꯟꯇꯦꯖ ꯇꯧꯕ ꯍꯧꯈ꯭ꯔꯦꯕꯀꯣ
ꯑꯗꯨꯗꯣ ꯐꯣꯟꯗ ꯑꯦꯗꯤꯛ ꯑꯣꯏꯈꯤꯕꯒꯤ ꯍꯥꯏꯗꯤ ꯃꯥꯗꯤ ꯐꯣꯟꯗ ꯑꯗꯨ ꯄꯥꯏꯒꯤꯕꯒꯤꯀꯣ ꯑꯗꯨ ꯌꯥꯗꯦꯕ
ꯄꯩꯁꯥꯗꯨꯗꯤ ꯀꯗꯥꯏꯗꯒꯤ ꯃꯣꯏ ꯑꯉꯥꯡꯅꯤꯅ ꯃꯇꯝ ꯑꯁꯨꯃꯥꯏꯅ ꯇꯧꯔꯗꯤ ꯑꯁꯨꯃꯥꯏꯅ ꯇꯧꯒꯅꯤ ꯑꯁꯨꯃꯥꯏꯅ ꯇꯧꯒꯅꯤ ꯍꯥꯏꯕ ꯂꯩꯇꯦꯕꯀꯣ
ꯍꯣꯏ ꯑꯗꯨꯒꯤ ꯐꯣꯟ ꯂꯩꯔꯗꯤ ꯑꯗꯨꯝ ꯇꯧꯕꯗꯣ ꯑꯗꯨꯒꯤ ꯑꯣꯏꯕꯒꯤ
ꯎꯝ
ꯑꯣ
ꯑꯗꯨ ꯌꯥꯗꯦ ꯑꯗꯨ
ꯎꯄꯥꯏ ꯂꯩꯇ꯭ꯔꯦ ꯃꯣꯏꯅ ꯑꯗꯨꯝ ꯃꯣꯏ ꯃꯁꯥꯅ ꯑꯗꯨꯝ ꯃꯣꯏ ꯉꯝꯗ꯭ꯔꯗꯤ ꯀ ꯀꯔꯤ ꯇꯧꯔꯨꯅꯤꯀꯣ
ꯎꯝ ꯁꯧꯒ꯭ꯔꯤꯒꯨꯝꯕ ꯆꯥꯗꯕ꯭ꯔꯥ ꯅꯣꯏꯗꯤ ꯁꯧꯒ꯭ꯔꯤꯒꯨꯝꯕ
ꯁꯧꯒ꯭ꯔꯤꯔꯥ
ꯑꯧ
ꯆꯥꯏꯌꯦꯗ ꯑꯗꯨꯝ ꯆꯥꯏꯌꯦꯗ
ꯂꯧꯔꯒ ꯆꯥꯔꯝꯒꯅꯤꯅ
ꯍꯣꯏꯗ ꯂꯧ ꯑꯁ ꯑꯩꯈꯣꯏꯗꯤ ꯂꯧꯔꯒ ꯆꯥꯗ꯭ꯔꯥꯗꯤ
ꯏꯃꯥꯗ ꯅꯠꯇꯦ ꯃꯥꯗ ꯂꯧꯕ ꯌꯥꯏ
ꯎꯝ
ꯄꯨꯔꯛꯏꯕ ꯑꯗꯨ ꯑꯩꯈꯣꯏꯗꯣ ꯆꯥꯗ꯭ꯔꯤꯕ
ꯑꯣ ꯅꯣꯏꯗꯤ ꯅꯨꯡꯉꯥꯏꯌꯦꯅ ꯌꯨꯝꯗ ꯑꯗꯨꯝ ꯊꯥꯕꯗꯣ ꯄꯩꯁꯥꯗꯤ ꯏꯟꯁꯥꯡ ꯅꯨꯄꯤ ꯂꯧꯕꯗꯀꯣ ꯄꯩꯁꯥ ꯌꯥꯝ ꯆꯪꯕꯅꯦ ꯄꯩꯁꯥꯗꯣ ꯈꯣꯏꯗꯤ ꯑꯗꯨꯗ ꯄꯩꯁꯥ ꯌꯥꯝ ꯁꯤꯌꯦꯕꯀꯣ ꯄꯩꯁꯥ ꯌꯥꯝ ꯃꯥꯡꯉꯦꯕ ꯄꯩꯁꯥꯅ ꯂꯧꯔꯒ ꯅꯣꯏꯗꯤ ꯏꯟꯁꯥꯡ ꯅꯨꯄꯤꯒꯨꯝꯕꯗꯤ ꯑꯗꯨꯝ ꯊꯥꯕꯅꯤꯅ ꯄꯩꯁꯥꯗꯤ ꯀꯌꯥ ꯆꯪꯔꯣꯏꯗ
ꯍꯣꯏ ꯍꯣꯏ ꯍꯥꯏꯕ ꯇꯥꯔꯦ
ꯎꯝ ꯑꯩꯈꯣꯏꯗꯤ ꯑꯩꯁ ꯑꯩꯈꯣꯏꯗꯤ ꯊꯥ ꯑꯃꯗ ꯂꯤꯁꯤꯡ ꯀꯨꯟꯒꯨꯝꯕ ꯆꯪꯉꯝꯅꯤ
ꯂꯤꯁꯤꯡ ꯀꯨꯟꯗꯤ ꯑꯣꯏꯔꯣꯏꯋꯦ
ꯏꯁ ꯑꯗꯨꯝ ꯊꯥꯕꯅꯦ ꯑꯩꯈꯣꯏꯕꯨꯗꯤ ꯑꯗꯨꯒ ꯑꯗꯨꯝ ꯑꯗꯨꯝ ꯑꯗꯨꯝ ꯀꯣꯟꯅꯗꯕ
ꯎꯝ ꯎꯝ ꯍꯣꯏ ꯑꯣꯏꯔꯝꯃꯅꯤꯗ
ꯃꯥꯏ ꯄꯥꯕꯨꯁꯨ ꯅꯨꯡꯁꯤꯈ꯭ꯔꯦ
ꯑꯗꯨ ꯃꯣꯏꯗꯤ ꯄꯩꯁꯥ ꯊꯤꯕ ꯌꯥꯝ ꯍꯩꯌꯦꯅ
ꯅꯣꯏꯗꯤ ꯎꯄꯥꯏ ꯂꯩꯗꯕꯒꯤ ꯇꯧꯕꯅꯤꯗꯣ
ꯅꯣꯏ ꯅꯣꯏꯒꯤ ꯏꯆꯦꯗꯤ ꯁꯦꯅꯥꯄꯇꯤꯗ ꯂꯩꯕ ꯃꯥꯂꯦꯅꯦ
ꯑꯍꯥꯟꯗꯣꯀꯣ
ꯍꯣꯏ ꯈ꯭ꯋꯥꯏꯗꯩ ꯑꯍꯟꯗꯤ ꯗꯨꯖꯨ ꯂꯩꯕꯅꯤ ꯏꯅꯥꯎ ꯅꯨꯄꯥꯒ ꯂꯩꯔꯅꯤ ꯏꯅꯥꯎ ꯅꯨꯄꯥ ꯃꯊꯟꯇꯥ ꯂꯩꯕ ꯌꯥꯗꯕꯒꯤ
ꯍꯝ ꯃꯥ ꯀ꯭ꯂꯥꯁ ꯀꯌꯥ ꯑꯣꯏꯔꯕ꯭ꯔꯥ
ꯅꯥꯏꯟ
ꯑꯁ ꯊꯨꯋꯦꯍꯦ ꯑꯧ
ꯑꯉꯥꯡꯅꯦꯅ ꯈꯜꯂꯒꯀꯣ
ꯃꯥ
ꯑꯉꯥꯡ ꯃꯆꯥꯅꯦ ꯍꯥꯏꯅ ꯑꯈꯣꯏꯒꯤ ꯃꯤꯠꯗꯗꯤ ꯑꯗꯨꯃꯥꯏꯟ ꯈꯜꯂꯦꯕ
ꯑꯗꯨꯅꯦ
ꯑꯩꯈꯣꯏ ꯍꯦꯟꯅ ꯋꯥꯡꯒ꯭ꯔꯦꯗ
ꯑꯣ ꯎꯁ
ꯈꯔ ꯃꯨꯕꯅꯦ
ꯇꯥ
ꯏꯅꯥꯎꯅꯨꯄꯥꯗꯤ ꯌꯥꯝ ꯃꯨꯕꯅꯦ ꯑꯩꯈꯣꯏꯒ ꯃꯥꯅꯗꯕꯅꯦ ꯀꯩꯅꯣꯗꯣ
ꯅꯪ ꯑꯗꯨꯅꯦ ꯇꯩꯁꯦꯡꯅꯅꯦꯍꯦ ꯅꯪꯗꯤꯅꯦ ꯃꯣꯏ ꯑꯣꯏꯌꯦ
ꯑꯦ ꯑꯩꯒꯤ ꯇꯥ
ꯑꯁꯦꯡꯕꯅꯤꯗ
ꯄ ꯈꯣꯏ ꯑꯩꯗꯤꯀꯣ
ꯎꯝ
ꯗꯥꯛ ꯌꯥꯝꯃꯟꯗꯅ ꯂꯣꯏꯔꯦ ꯐꯨꯔꯤ ꯐꯨꯔꯤꯠ ꯑꯇꯦꯟꯕ ꯐꯥꯎ ꯍꯥꯞꯄꯗꯣ ꯅꯍꯥꯟ ꯆꯤꯛꯀꯟ ꯄꯣꯛꯁ ꯑꯗꯨꯝ ꯆꯤꯛꯀꯟ ꯄꯣꯁ ꯍꯣꯏ ꯑꯗꯨꯒ ꯃꯃꯥꯡ ꯆꯍꯤꯗ ꯑꯦꯂꯔꯖꯤ ꯊꯣꯛꯄ
ꯎꯝ
ꯑꯁꯤ ꯍꯦꯛ ꯑꯁꯤ ꯌꯨꯝꯗ ꯍꯣꯉꯛꯒꯗ ꯍꯣꯡꯂꯛꯄꯗ ꯀꯩꯅꯣ ꯀꯩꯒꯤꯅꯣ ꯈꯪꯗꯦ ꯑꯦꯂꯔꯖꯤ ꯊꯣꯛꯄ
ꯎꯝ
ꯏꯁ ꯂꯣꯏꯅ ꯀꯩꯅꯣ ꯇꯧꯕꯅꯤꯗ ꯍꯤꯗꯥꯛ ꯌꯥꯝ ꯇꯩꯕꯅꯦ ꯑꯗꯨꯗ ꯍꯤꯗꯥꯛ ꯂꯣꯏꯅ ꯄꯥꯇꯤꯗꯥ ꯗꯥꯛ ꯂꯣꯏꯅ ꯂꯩꯈ꯭ꯔꯦ
ꯑꯣ
ꯌꯥꯝ ꯉꯥꯎꯗ꯭ꯔꯥꯁꯨ ꯏꯁ꯭ꯀꯤꯟ ꯍꯥꯏꯗꯤ ꯌꯥꯝ ꯏꯁꯃꯨꯠ ꯑꯣꯏꯕꯗꯣ
ꯎꯝ
ꯑꯗꯨꯃꯥꯏ ꯇꯧꯗ꯭ꯔꯦ ꯇꯧꯗ꯭ꯔꯥꯗꯤ ꯌꯥꯏ ꯑꯕ ꯑꯗꯨꯅ ꯐꯩꯌꯦꯗ ꯑꯗꯨꯃꯥꯏꯟ ꯇꯧꯗꯦꯕ ꯑꯩꯈꯣꯏꯗꯤ ꯅꯪ ꯅꯪꯕꯨ ꯎꯕ꯭ꯔꯥ ꯌꯦꯡꯒꯦ ꯑꯝꯇꯥ ꯅꯪ ꯃꯅꯨꯡ ꯆꯪꯒ꯭ꯔꯥꯕꯣ
ꯑꯩ ꯆꯪꯈ꯭ꯔꯦ
ꯎꯗꯦꯕ ꯃꯄꯥꯟꯗ ꯊꯣꯛ ꯑꯣꯅꯦ ꯃꯄꯥꯟꯗ ꯊꯣꯡ ꯊꯣꯡ
ꯂꯨꯕ꯭ꯔꯥ
ꯎ ꯎꯋꯦ ꯅꯪ ꯈꯨꯠ ꯅꯪ ꯈꯨꯠ ꯂꯦꯡꯕꯗꯣ ꯎꯋꯦ
ꯎꯝ
ꯎꯝ ꯑꯩ ꯎꯗꯦꯕ
ꯍꯣꯔꯦꯟ ꯅꯪ ꯃꯤ ꯐꯥꯒꯅꯤ ꯎꯔꯣꯏ ꯍꯥꯏꯕꯗꯤ
ꯎꯝ ꯃꯨꯗꯦ
ꯍꯌꯦꯡ ꯑꯣꯏꯅ ꯌꯦꯡꯉꯣ ꯀꯥꯏꯅꯀꯣ
ꯍꯥꯎꯗꯣꯏꯕ
ꯍꯥꯥ
ꯅꯣꯡ ꯆꯨꯔꯗꯤ ꯐꯗꯧꯅꯤ
ꯍꯣꯏ ꯍꯣꯏ ꯑꯗꯨꯅꯦ ꯅꯣꯡꯁꯨ ꯆꯨꯗ꯭ꯔꯦ ꯅꯨꯡꯁꯥꯅ ꯀꯟꯕꯅ
ꯍꯣꯔꯦꯟ
ꯍꯌꯦꯡ
ꯑꯥ ꯍꯌꯦꯡꯀꯣ ꯍꯌꯦꯡ ꯀꯣꯏꯔꯛꯀꯦ ꯍꯣꯏ ꯅꯪ ꯀꯣꯏꯔꯛꯔꯣꯏ ꯍꯥꯏꯔꯗꯤ ꯑꯩ ꯀꯣꯏꯔꯛꯀꯦ ꯅꯨꯡꯊꯤꯟꯗꯒꯣ ꯊꯕꯛ ꯍꯂꯛꯑꯒ ꯆꯥꯛ ꯆꯥꯔꯒ ꯀꯣꯏꯔꯛꯀꯦ
ꯎꯝ
ꯍꯣꯏ ꯑꯗꯣ ꯑꯩꯈꯣꯏꯒꯤ ꯃꯇꯝꯁꯨ ꯂꯣꯏꯒꯗꯧꯕ ꯃꯥꯜꯂꯦ ꯐꯖꯅ ꯊꯣꯡꯍꯧꯔꯣ ꯅꯪꯁꯨ
ꯍꯣꯏ ꯍꯣꯏ ꯅꯪꯁꯨ
ꯍꯣꯏ ꯁꯣꯔꯤ ꯅꯪ ꯅꯪꯒꯤ ꯅꯌꯥꯝꯕ ꯍꯦꯟꯅꯀꯣ
ꯎꯝ
ꯅꯪ ꯑꯣꯏꯅ ꯑꯗꯨꯝ ꯀꯣꯜ ꯇꯧꯔꯛꯑꯨꯅ
ꯍꯣꯏꯗ ꯑꯗꯨꯝ ꯑꯗꯨꯝ ꯌꯥꯏꯗ ꯃꯥꯁꯨ ꯋꯥꯔꯤ ꯐꯃꯟꯕꯒꯤꯅꯤ ꯋꯥꯕꯅꯦꯕꯀꯣ
ꯍꯣꯏ ꯑꯩ ꯑꯣꯏꯅ ꯆꯥꯕꯤꯒꯦꯅ ꯇꯧꯕꯀꯣ
ꯑꯩ ꯍꯥꯏꯕꯅꯤ ꯍꯣꯏꯗ ꯑꯗꯨꯝ ꯌꯥꯏꯗ ꯃꯥꯁꯨ ꯋꯥꯕꯒꯤ ꯑꯗꯨꯝ
ꯑꯁꯨꯨꯝꯅ ꯋꯥꯔꯤ ꯁꯥꯕꯁꯨ ꯋꯥꯕꯅꯤꯍꯦ
ꯎꯝ ꯑꯗꯨꯅꯦ
ꯎꯝ ꯈꯣꯢꯕꯥꯅꯤꯁꯨ ꯐꯖꯅ ꯁꯥꯔꯦ ꯍꯧꯖꯤꯛꯇꯤꯀꯣ
ꯑꯗꯨꯅꯦ
ꯄꯨꯡ ꯑꯃ ꯄꯨꯡ ꯑꯃꯗꯤ ꯌꯧꯔꯝꯅꯤ ꯍꯧꯖꯤꯛꯇꯤ ꯏꯕꯥꯅꯤꯅ ꯋꯥꯔꯤ ꯁꯥꯕꯗꯣ ꯃꯤꯅꯤꯠ ꯇꯔꯥ ꯇꯔꯥ ꯇꯔꯥ ꯁꯥꯕꯗꯣ
ꯑꯩꯗꯤ ꯑꯩꯒꯤꯗꯣ ꯁꯣꯏꯈ꯭ꯔꯕꯅ ꯑꯃꯨꯛ ꯆꯤꯡꯅꯕ
ꯁꯣꯏꯔꯣꯏꯗ ꯀꯅꯥ ꯑꯗꯨꯃꯥꯢ ꯀꯅꯥ ꯁꯃꯤꯠ ꯁꯃꯤꯠ ꯇꯧꯍꯧꯗ꯭ꯔꯗꯤ ꯀꯣꯜ ꯇꯧꯕ ꯌꯥꯔꯣꯏꯕꯀꯣ ꯃꯊꯪꯒꯤ ꯀꯣꯜꯗꯣ ꯆꯠ ꯇꯕꯅꯦꯕ
ꯑꯣ
ꯇꯧꯔꯝꯃꯅꯤꯗ ꯇꯧꯗ꯭ꯔꯗꯤ ꯅꯪ ꯍꯣꯔꯦꯟ
ꯃꯥꯅ ꯑꯃꯨꯛ ꯀꯔꯤꯝ ꯇꯧꯗ꯭ꯔꯤꯅꯦ
ꯑꯥ
ꯇꯧꯕꯗꯤ ꯇꯧꯔꯝꯒꯅꯤꯗ
ꯆꯩ ꯑꯃ ꯄꯨꯔꯒ ꯂꯥꯛꯑꯗꯤ ꯃꯥꯏꯌꯥ ꯁꯧꯒꯅꯤꯀꯣ
ꯑꯗꯨꯅꯦ
ꯎꯝ ꯑꯗꯨ ꯇꯧꯒꯅꯣ
ꯅꯒꯥꯃꯤꯁꯨ ꯍꯜꯂꯛꯇꯔꯦꯅꯦ
ꯍꯣꯏ ꯍꯜꯂꯛꯀꯅꯤꯗ ꯍꯜꯂꯛꯑꯅꯤꯗ
ꯅꯣꯏꯒꯤ ꯗꯥꯗꯥꯃꯤꯗꯤ ꯍꯜꯂꯛꯇꯔꯤꯕꯣ
ꯃꯗꯤ ꯍꯜꯂꯛꯑꯦ ꯁꯥꯟꯅꯕ ꯆꯠꯄ ꯗꯣ
ꯎꯝ
ꯐꯖꯅ ꯋꯥꯔꯤ ꯁꯥꯈꯔꯦꯍꯦ
ꯎꯝ
ꯐꯤ ꯁꯨꯨꯅꯤꯉꯥꯢꯁꯨ ꯌꯥꯝꯃꯦ ꯑꯩꯗꯤ ꯏꯁ ꯇꯜꯂꯦꯗ ꯅꯪ ꯂꯥꯛꯔꯒ ꯁꯨꯕꯤꯌꯣꯅꯦ ꯅꯪ ꯅꯪ ꯊꯕꯛ ꯌꯥꯝ ꯇꯧꯕ꯭ꯔ ꯍꯥꯏꯌꯦ ꯍꯥꯏꯅ ꯅꯪꯒꯤ ꯅꯌꯥꯝꯕꯅꯀꯣ ꯑꯩꯕꯨ ꯅꯪꯗꯤ ꯊꯕꯛ ꯌꯥꯝ ꯇꯜꯂꯦꯅꯦ ꯍꯦꯛꯗ ꯆꯩꯕ
ꯅꯪꯒꯤ ꯅꯌꯥꯝꯕ ꯈ꯭ꯋꯥꯏꯗꯩ ꯑꯍꯟꯗꯣ ꯅꯣꯏ ꯑꯍꯨꯝ ꯂꯩꯕꯗ
ꯎꯝ
ꯃꯥꯅ ꯏꯅꯥꯎ ꯅꯨꯨꯄꯤ ꯊꯕꯛ ꯌꯥꯝ ꯁꯨꯕ ꯍꯩꯕꯅꯦ ꯍꯦꯛꯇ ꯍꯥꯏꯕꯅꯤꯅꯦ
ꯃꯥꯅ ꯄꯪ